ꯅꯤꯡꯉꯣꯝꯔꯣ ꯑꯩ ꯇꯨꯝꯃꯦ
ꯌꯥꯂꯣ
ꯁꯥꯟ
ꯅꯨꯡꯥꯏꯕ ꯅꯪꯅ ꯄꯥꯖꯕ ꯐꯤꯂꯝ ꯑꯃꯒꯤꯒꯤ ꯋꯥꯔꯤ ꯂꯩꯔꯣ ꯅꯪ ꯌꯦꯡꯒꯤꯕꯥ
ꯅꯪ ꯌꯦꯒꯤꯕ ꯐꯤꯂꯒꯤ ꯋꯥꯔꯤꯗꯔꯣ ꯑꯩ ꯁꯥꯎꯔꯒꯦ ꯃꯤꯅꯥꯥꯏ ꯗꯤꯄꯥꯔꯠꯃꯦꯟ ꯄꯥꯡꯀꯥ
ꯍꯣꯡ ꯃꯁꯦ
ꯍꯦꯌꯔ ꯏꯁꯇꯥꯏꯜ ꯊꯣꯝꯕꯁ ꯍꯦꯌꯔ ꯏꯁꯇꯥꯏꯜ
ꯊꯣꯝꯕ ꯉꯥꯏꯅꯤ ꯑꯆꯝꯕ ꯃꯤ ꯅꯠꯇꯦ ꯃꯤꯉꯣꯟꯗ ꯋꯥ ꯉꯥꯡ ꯉꯝꯖꯗꯕ ꯌꯥꯝꯅꯥ ꯇꯣꯟꯕ ꯖꯤꯕꯅꯤ
ꯄꯣꯠ ꯑꯃꯐꯥꯎ ꯂꯩ ꯉꯝꯖꯗꯕ ꯃꯥꯅ ꯑꯩꯈꯣꯏꯗꯒꯁꯨ ꯑꯀꯟ ꯑꯔꯤꯡꯒꯁꯨ ꯁꯥꯔꯤ
ꯑꯣꯛꯂꯩꯕꯗꯣ ꯑꯥ ꯊꯣꯝꯕꯗ ꯍꯥꯏꯌꯨꯅꯦ ꯊꯣꯝꯕꯗ ꯑꯣꯛ ꯂꯩꯌꯨ ꯍꯥꯏꯔꯗꯤ ꯍꯣꯏ ꯂꯩꯒꯤꯅꯦꯕ ꯈꯪꯕ ꯀꯦꯖꯤ ꯑꯃ ꯂꯧꯒꯦꯒꯥꯡ ꯍꯥꯏꯔꯀꯣ ꯑꯗꯨꯒ ꯑꯩꯈꯣꯏꯒꯤ ꯁꯤ ꯄꯥ꯭ꯔꯠꯁꯤ ꯂꯧꯒꯦ ꯁꯤ ꯄꯥ꯭ꯔꯠꯁꯤ ꯂꯧꯒꯦ ꯍꯥꯏꯕꯗꯤ ꯃꯥ ꯉꯝꯗꯝ ꯑꯩꯈꯣꯏꯗꯗꯤ ꯈꯪꯕ ꯁꯤ ꯂꯧꯕꯌꯥꯗꯕ ꯇꯧꯔꯛꯀꯅꯤ ꯀꯦꯞꯁꯨꯟ ꯂꯧ ꯍꯥꯢꯔꯒ ꯇꯧꯔ ꯁꯥꯎꯖꯜꯂꯛꯀꯅꯦ ꯈꯪꯕ ꯃꯁꯥꯟꯅꯗꯤ
ꯏꯁ꯭ꯔꯝ ꯀꯥꯠ ꯏꯁ꯭ꯔꯝ ꯏꯁ꯭ꯔꯝ ꯀꯥꯠꯁꯤ ꯀꯩꯒꯤꯅꯦ
ꯊꯕꯛ ꯁꯨꯕ ꯖꯣꯞ ꯀꯥ꯭ꯔꯠ
ꯑꯩꯅꯤꯅꯦ ꯁꯥꯛꯁꯤꯗꯤ ꯄꯨꯔꯥ ꯊꯣꯝꯕꯁꯤꯗꯤ ꯄꯨꯔꯥ ꯂꯥꯟꯖꯗꯕ ꯃꯤꯒꯤ ꯇꯥꯏꯞꯇ ꯍꯧꯔꯛꯄ ꯃꯤꯅꯤꯅꯦ
ꯃꯈꯣꯏꯁꯦ ꯑꯆꯝꯕ ꯅꯠꯇꯦꯅꯦ ꯅꯥꯕ ꯢꯕꯣ ꯀꯣꯂꯦꯖ ꯀꯥꯔꯤꯉꯩꯗ ꯃꯤꯅꯒ ꯀꯦꯅꯔꯤꯅꯤ
ꯂꯨꯄꯥ ꯇꯔꯥ ꯀꯨꯟꯒꯤꯗꯃꯛꯇ ꯇꯧꯔꯤꯁꯤꯕꯨ ꯑꯣꯜꯂꯦ ꯑꯩꯅ ꯐꯣꯟꯗꯩ ꯉꯥꯡꯉꯛꯄꯥꯁꯦ ꯇꯥꯕ ꯃꯊꯪꯒꯤꯗꯣ ꯅꯪ ꯑꯩꯅ ꯉꯥꯡꯉꯝꯃꯤꯗꯣ ꯇꯥꯕ
ꯍꯥꯅꯨꯔꯕ
ꯑꯁ ꯀꯔꯤꯅꯣ ꯇꯧꯔꯤꯁꯤꯕꯣ
ꯋꯥꯔꯤ ꯀꯔꯤ ꯆꯥꯗꯣꯏꯕ ꯃꯪꯒꯟ ꯋꯥꯔꯤ ꯑꯃ ꯂꯤꯔꯛꯑꯣ
ꯃꯪꯒꯟ ꯋꯥꯔꯤ ꯂꯩꯇꯦꯗ ꯗꯥꯢꯔꯦꯛ
ꯇꯨꯝꯅꯤꯡꯉꯦ
ꯅꯪ ꯂꯤꯔꯛꯑꯣ ꯋꯥꯔꯤ ꯂꯩꯇꯦ ꯀꯩꯁꯨ
ꯋꯥꯔꯤ ꯂꯤꯔꯛꯑꯣ ꯅꯄꯨꯟꯁꯤꯗꯣ ꯋꯥꯔꯤ ꯑꯃꯨꯛ ꯂꯩꯖꯗꯕ ꯃꯤꯔꯣ ꯅꯪ
ꯄꯨꯟꯁꯤꯗ ꯋꯥꯔꯤ ꯂꯩꯖꯗꯦ
ꯑꯩꯈꯣꯏꯗꯤ ꯂꯩ
ꯀꯔꯤ ꯋꯥꯔꯤ ꯂꯤꯔꯛꯑꯣ ꯍꯤꯢꯅꯣ
ꯃꯤ ꯍꯥꯏꯁꯤꯗꯤ ꯋꯥꯔꯤ ꯋꯥꯔꯤ ꯉꯥꯛꯇꯅꯤ
ꯋꯥꯔꯤꯕꯨꯨꯗꯤ ꯃꯌꯥꯝ ꯂꯩꯗ ꯕꯣꯔꯗꯤꯡ ꯂꯩꯔꯝꯕꯒꯤ ꯋꯥꯔꯤ ꯍꯣꯁꯇꯦꯜ ꯂꯩꯕꯒꯤ ꯋꯥꯔꯤ ꯍꯥꯢꯁ꯭ꯀꯨꯜꯒꯤ ꯋꯥꯔꯤ
ꯑꯣ
ꯍꯥꯢꯁ꯭ꯀꯨꯜꯒꯤ ꯅꯨꯄꯤ ꯇꯥꯟꯅꯕꯒꯤ ꯋꯥꯔꯤ ꯂꯩꯔꯛꯑꯣ ꯍꯥꯏꯕꯣ
ꯅꯪ ꯅꯄꯨꯟꯁꯤꯒꯤ ꯅꯪ ꯑꯄꯥꯝꯕ ꯅꯨꯄꯤꯒꯥꯡ ꯂꯩꯖꯔꯛꯄꯣ
ꯍꯣꯢ ꯅꯨꯄꯤ ꯒꯥꯢꯉꯣ ꯀꯣꯢꯔꯝꯃꯤꯅꯤ ꯅꯨꯄꯤ ꯍꯥꯏꯁꯦ ꯅꯩꯈꯥꯢꯔꯝꯃꯤꯅꯤꯉꯣ
ꯍꯣꯢꯔꯣꯡ ꯀꯣꯢꯔꯝꯃꯅꯤ ꯍꯣꯢꯔꯣꯡ ꯀꯣꯢꯔꯝꯃꯅꯤ
ꯍꯥꯢꯁ꯭ꯀꯨꯜꯗ ꯍꯥꯢꯁ꯭ꯀꯨꯜꯗ ꯑꯃ ꯀꯣꯢꯔꯝꯃꯤ ꯍꯥꯢꯁ꯭ꯀꯨꯜ ꯗꯩ ꯀꯣꯢꯅꯔꯛꯄꯗꯨꯅ ꯀ꯭ꯂꯥꯁ ꯇꯦꯟ ꯐꯥꯢꯅꯦꯜ ꯊꯥꯗ꯭ꯔꯤꯉꯩꯗꯅꯤ
ꯐꯥꯒꯤꯒꯤ ꯇꯥꯢꯞ ꯑꯩꯈꯣꯏꯒꯤ ꯑꯦꯀꯥꯗꯃꯤꯗꯤ ꯌꯥꯝ ꯅꯩꯅ ꯍꯧꯔꯛꯄ ꯃꯤꯅꯦ ꯅꯪ ꯊꯥꯖꯗ꯭ꯔꯤ
ꯌꯥꯔꯦ ꯌꯥꯔꯦ ꯌꯥꯔꯦ ꯌꯥꯔꯦ ꯅꯪ ꯑꯦꯀꯥꯗꯃꯤꯗꯨ ꯑꯩꯅ ꯂꯣꯢꯅ ꯈꯣꯉꯕ ꯃꯤꯅꯤ ꯅꯪ ꯀꯔꯝꯕ ꯃꯤꯅꯣ ꯍꯥꯏꯕꯗꯨ
ꯐꯒꯤ ꯐꯒꯤꯗꯤ꯫ ꯑꯣꯏ ꯀꯃꯤ
ꯅꯨꯄꯤꯅꯅꯦ ꯌꯥꯝꯅ ꯉꯥꯡꯅꯕꯁꯤ ꯀꯩꯅꯣ ꯈꯪꯕ ꯁꯨꯃꯥꯏꯅ ꯀ꯭ꯂꯥꯁ ꯑꯦꯂꯚꯦꯟ ꯇꯨꯌꯦꯜ ꯇꯝꯕ ꯇꯦꯟꯒ ꯇꯝꯃꯤ ꯃꯇꯝ ꯁꯤꯡꯁꯦ ꯃꯥꯏ- ꯀꯂꯥꯁꯇꯒ ꯑꯪꯀ ꯌꯥꯝ ꯍꯩꯕꯁꯤ ꯄ꯭ꯔꯣꯕ꯭ꯂꯦꯝꯁꯤ ꯌꯥꯝ ꯉꯥꯎꯅꯩ
ꯑꯩꯈꯣꯏꯒꯤꯀꯣ ꯏꯪꯂꯤꯁ ꯏꯪꯂꯤꯁ ꯍꯥꯏꯗ꯭ꯔꯦ ꯏꯪꯂꯤꯁꯀꯁꯦ ꯑꯩꯈꯣꯏꯗꯤ ꯑꯗꯨꯝ꯫ ꯏꯪꯂꯤꯁꯀꯤ ꯒ꯭ꯔꯃꯔꯁꯦ ꯒ꯭ꯔꯃꯔ ꯍꯩꯕꯒꯤ ꯑꯗꯨꯝ ꯄ꯭ꯔꯥꯏꯖꯁ ꯑꯗꯨꯝꯕ ꯄꯤꯕ ꯐꯪ ꯉꯝꯃꯦꯕ ꯑꯗꯨꯝ꯫ ꯑꯗꯒꯤ ꯀꯝꯄꯤꯇꯤꯁꯟꯒ ꯌꯥꯎꯔꯒ ꯑꯩꯁꯦ ꯄ꯭ꯔꯥꯏꯖꯀ ꯑꯗꯨꯝ ꯂꯧꯔꯝꯃꯦꯕ꯫ ꯑꯈꯣꯏ ꯔꯣꯝꯒꯤꯗ ꯀꯨꯝꯕꯤ ꯀꯦꯟꯗ꯭ꯔꯒꯤ ꯀꯝꯄꯤꯇꯤꯁꯟ ꯌꯥꯎꯕꯗ꯫ ꯒ꯭ꯔꯃꯔꯒꯤ ꯁꯦꯀꯦꯟꯗꯣ ꯑꯗꯒꯤ ꯁꯥꯏꯁꯀꯤꯗꯅ ꯊꯔꯠ꯫ ꯑ ꯁꯥꯏꯟꯁꯀꯤꯗ ꯊꯥꯔꯠ ꯑꯣꯏꯕ ꯒꯔꯃꯔꯒꯤꯗ ꯁꯦꯀꯦꯟꯂ ꯀꯌꯥ ꯅꯣꯝꯃ ꯐꯪꯒꯤꯒꯨ ꯇꯧꯕꯅꯤ꯫ ꯑꯗꯒꯤ ꯃꯊꯪꯗ ꯌꯥꯎꯕꯁꯨ ꯀꯟꯁꯣꯂꯦꯁꯟ ꯄ꯭ꯔꯥꯏꯖ ꯐꯪꯈꯤ ꯍꯥꯏꯗꯤ ꯑꯦꯀꯥꯗꯃꯤꯛꯀꯦꯟ ꯈꯤꯇꯪ ꯑꯗꯨꯝ ꯅꯩꯔꯛꯄꯅꯤꯅ ꯑꯗꯨꯝ ꯀꯩ ꯍꯥꯏꯗꯣꯏꯅꯣ꯫ ꯅꯨꯄꯤꯁꯦ ꯑꯗꯨꯝ ꯀꯩ ꯍꯥꯏꯅꯤ꯫ ꯄꯣꯠꯇꯣ꯫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
ꯑꯩꯅ ꯑꯗꯒꯤ ꯑꯩꯈꯣꯏ ꯑꯩꯅ ꯑꯩꯁꯦ ꯀ꯭ꯂꯥꯁ ꯁꯚꯦꯟ ꯑꯦꯠ ꯅꯥꯏꯟ ꯇꯦꯟ ꯀꯣ꯫ ꯆꯍꯤ ꯃꯔꯤꯁ ꯆꯍꯤ ꯃꯔꯤ ꯇꯧꯔꯛꯄꯗ ꯁꯄꯣꯔꯁ ꯆꯍꯤ ꯑꯅꯤ ꯁꯤꯜꯂꯦ꯫ ꯀꯦꯞꯇꯦꯟꯁꯦ ꯑꯗꯨꯝ ꯁꯤꯜꯂ ꯁꯤꯜꯂ ꯑꯣꯏꯍꯟꯗꯣꯏꯅꯦꯕ ꯑꯗꯨ ꯑꯈꯣꯏꯗꯤ ꯆꯍꯤ ꯑꯅꯤꯃꯛ ꯀꯦꯞ ꯇꯦꯟ ꯑꯅꯤ ꯑꯣꯏꯔꯛꯏ ꯈꯜꯂꯣ
ꯎꯝꯕꯣ ꯅꯪꯕꯨ ꯁ꯭ꯀꯨꯜꯒꯤ ꯁꯄꯣꯔꯁ ꯀꯦꯞꯇꯦꯟ ꯑꯣꯏꯕꯒ ꯐꯪꯖ ꯕ ꯅꯪꯕꯣ꯫
ꯑꯁ ꯂꯣꯏꯔꯦ ꯂꯣꯏꯔꯦ꯫
ꯑꯈꯣꯏꯗꯤ ꯀꯦꯞꯇꯦꯟꯗꯨ ꯇꯥꯔꯤꯕ ꯀꯦꯞꯇꯦꯟꯗꯨ ꯀꯦꯞꯇꯦꯟꯅ ꯅꯪ ꯑꯣꯏꯔꯣ ꯑꯈꯣꯏ ꯀꯦꯞꯇꯦꯟ ꯅꯪ ꯑꯣꯏꯔꯣ ꯑꯗꯨꯒ ꯁꯤꯒꯤꯁꯤ ꯍꯥꯏꯔ ꯇꯥꯛꯄ ꯃꯤꯗꯣ꯫
ꯃꯦꯔꯥ ꯍꯦ꯫
ꯃꯁꯤ
ꯑꯁꯦꯡ ꯄꯨꯟꯁꯤꯁꯦ ꯍꯥꯏ ꯁ꯭ꯀꯨꯜꯕ ꯕꯣꯛꯇꯤ ꯌꯥꯝꯅ ꯅꯨꯡꯉꯥꯏꯅ ꯍꯧꯖꯔꯛꯄꯅꯦꯗꯥ ꯂꯥꯏꯔꯤꯛ ꯂꯥꯏꯁꯨꯨꯒꯤꯕꯨ ꯍꯥꯏꯔꯗꯤ꯫ ꯅꯨꯄꯤ ꯑꯉꯥꯡꯒꯤꯕꯨ ꯍꯥꯏꯔꯁꯨ꯫ ꯁꯤꯗꯩ ꯏꯂꯥꯕꯦꯟ ꯇꯨꯌꯦꯞ ꯍꯦꯛ ꯀꯥꯔꯛꯄꯗꯩ ꯄꯨꯡ ꯃꯥꯡ ꯃꯥꯡꯉꯤ ꯑꯁꯦꯡꯕ ꯅꯕ ꯍꯛꯃꯥꯜꯂꯤꯅ ꯫
ꯑꯈꯣꯏꯗꯤ ꯂꯣꯏ ꯅꯨꯡꯉꯥꯏꯔꯛꯑꯦ꯫ ꯑꯈꯣꯏꯗꯤ ꯁꯒꯥꯔꯒꯤ ꯁꯀ꯭ꯨꯜ ꯅꯤꯅꯅꯦ ꯀꯣꯂꯦꯖ ꯍꯥꯏꯔꯦ ꯅꯨꯡꯉꯥꯏꯔꯦ꯫ ꯑꯗꯨꯗꯩ ꯇꯨꯌꯦꯞ ꯍꯥꯏꯔꯦ ꯂꯝꯄꯥꯛꯇ ꯐꯝꯃꯒ ꯑꯁ꯫ ꯀꯔꯤꯅꯣꯅꯦ ꯀꯣꯕꯤꯒ ꯑꯈꯣꯏꯒꯤ ꯁ꯭ꯀꯨꯜꯗ ꯑꯈꯣꯏ ꯀꯣꯕꯤ ꯄꯨꯔ ꯁꯤꯡꯖꯨ ꯆꯥꯕ ꯐꯂꯥꯁ ꯄꯨꯔ ꯆꯥ ꯊꯛꯄ
ꯑꯁ ꯑꯣ ꯁ꯭ꯀꯨꯜꯗꯒꯖꯦ ꯑꯈꯣꯏ ꯀꯩꯅꯣꯗ ꯑꯦꯛꯖꯥꯝꯖꯦ ꯑ ꯀꯩꯅꯣꯒꯤ ꯑꯈꯣꯏꯒꯤ꯫ ꯄꯤꯛꯆꯔꯥꯏꯖꯤꯁꯟ ꯍꯥꯏꯗ꯭ꯔꯥ ꯔꯦꯟꯗꯝ ꯑꯣꯏꯅ ꯍꯪꯉꯛꯄ ꯅꯣꯡꯃ ꯒ꯭ꯔꯃꯔꯒꯤ ꯑꯦꯛꯖꯥꯝ
ꯑꯗꯨꯒꯤ ꯄꯤꯛꯆꯔꯥꯏꯖꯤꯁꯟꯒꯤ ꯏꯕꯒꯤ ꯑꯣ ꯊꯋꯣꯏꯅ ꯑꯟꯁꯔꯗꯣ ꯐꯖꯩ ꯒꯥ ꯍꯥꯏꯅ ꯑꯦꯛꯖꯥꯝꯗ ꯏꯔꯝꯕꯗꯣ ꯃꯤ ꯃꯌꯥꯝ ꯃꯃꯥꯡꯗ ꯊꯣꯛ ꯄꯥꯊꯣ ꯅꯤ ꯔꯒꯦ ꯗꯔ
ꯏꯃꯩ ꯃꯥ ꯏꯃꯩ ꯃꯥ
ꯍꯣꯏ ꯏꯪꯂꯤꯁ ꯏꯪꯂꯤꯁ ꯗꯤ ꯈꯔ ꯅꯩꯌꯦ ꯍꯥꯏ ꯇꯥꯌꯦꯀꯣ ꯁꯥꯥꯏꯟꯁ ꯀꯗꯤ ꯅꯥꯏꯟ ꯇꯦꯟ ꯃꯛꯇ ꯀ꯭ꯂꯥꯁꯁꯦ ꯑꯈꯣꯏꯅ ꯁꯨꯁꯨ ꯅꯩꯔꯝꯃꯤꯅꯦ ꯀꯩꯗꯧꯔꯒꯦ ꯏꯃꯥꯟꯅꯕ ꯑꯈꯣꯏ ꯑꯃꯅꯤ ꯇꯧꯔꯒ
ꯔꯦꯡ ꯋꯥꯟꯁꯤꯗꯤ ꯔꯦꯡ ꯋꯥꯟꯁꯤꯗꯤ ꯅꯨꯄꯥꯅ ꯂꯧꯕ ꯁꯨꯉꯝ ꯉꯝꯗꯦꯕꯥ ꯈꯪꯕ꯭ꯔꯥ
ꯍꯥ
ꯏ ꯂꯧ ꯌꯥꯎꯗꯦ ꯄꯁꯥ ꯃꯤ ꯀꯦꯁꯇ ꯇꯧꯒꯦ ꯀꯦꯁꯇ
ꯔꯦꯡ ꯋꯥꯟꯁꯦ ꯑꯈꯣꯏꯅ ꯂꯧꯕ ꯉꯝꯗ꯭ꯔꯒꯁꯨ ꯑꯗꯨꯝ ꯀ꯭ꯂꯥꯁꯇ ꯅꯩꯕ ꯍꯥꯏꯅ ꯂꯩꯅ ꯑꯣꯖꯥꯅ ꯀꯣꯏꯁꯟ ꯑꯃ ꯍꯪꯕꯗ ꯑꯣꯏꯔꯁꯨ ꯑꯃꯕꯨ ꯑꯣꯏꯔꯁꯨ ꯑꯗꯨꯝ ꯑꯦꯛꯖꯥꯝꯗꯗꯤ ꯀꯟꯅ ꯅꯩ ꯉꯝꯗ꯭ꯔꯁꯨ ꯑꯗꯨꯝ ꯀ꯭ꯂꯥꯁ ꯔꯨꯝꯗꯗꯤ ꯑꯩꯈꯣꯏꯅ ꯅꯩꯌꯦ ꯍꯥꯏ ꯇꯥꯔꯦ ꯑꯣꯁ
ꯑꯩꯈꯣꯏꯗꯤ ꯔꯦꯡ ꯋꯥꯟ ꯇꯨꯒꯥꯏ ꯁꯨꯡꯑꯟ ꯆꯟꯂꯛꯇꯦ ꯑꯗꯒꯤ ꯑꯩꯈꯣꯏꯅ ꯅꯩꯔꯛꯄꯁꯦ ꯥ ꯍꯥꯏꯔꯖꯕ ꯍꯗ ꯈ ꯉ ꯑꯩꯈꯣꯏ ꯑꯩꯈꯣꯏꯗꯤ ꯑꯣꯖꯥꯁꯤꯡꯅ ꯃꯁꯛ ꯈꯪꯕ ꯑꯗꯨꯒꯅꯦ ꯕ꯭ꯂꯦꯛꯕꯣꯔ꯭ꯠꯇ ꯑꯩꯈꯣꯏꯒꯤ ꯃꯤ ꯑꯃꯃꯝ ꯊꯣꯛꯑ ꯊꯣꯛꯑꯒ ꯑꯦ ꯁꯤ ꯑꯣꯜꯂꯨ ꯁꯤ ꯑꯣꯜꯂꯨꯒ ꯇꯧꯕꯁꯦ ꯑꯩꯈꯣꯏ ꯑꯣꯜꯍꯟꯕꯤꯔꯛ ꯑꯦ ꯅꯪꯗꯤꯁꯤ ꯑꯩꯅ ꯏꯔꯤꯕ ꯀꯣꯏꯁꯟ ꯅꯪꯗꯤ ꯁꯤꯗ ꯌꯥꯎꯔꯤꯕ ꯕꯥꯞꯁꯦ ꯁꯤꯒ ꯃꯥꯟꯅꯕ ꯑꯣꯟꯊꯣꯛꯎ ꯅꯪꯗꯤ ꯒꯥꯏ ꯇꯧꯔꯛꯀꯗꯣꯏꯅꯤ ꯕꯣꯏꯁ
ꯕꯣꯏꯁ ꯅꯨꯡꯒꯥꯗꯨꯗꯤ ꯇꯧꯗ꯭ꯔꯦ ꯕꯣꯏꯁ ꯅꯨꯡꯒꯥꯗꯨꯗꯤ ꯃꯥꯏꯅ꯭ꯔꯅꯤꯗ ꯏꯌꯥꯝꯕ ꯅꯥꯕ
ꯍꯣꯏ ꯅꯥ ꯕꯣꯔ ꯅꯣꯡꯃꯥꯟꯅꯅꯤꯒꯦ ꯑꯉꯥꯡ ꯀ꯭ꯂꯥꯁ ꯁꯚꯦꯟ ꯕꯣꯔꯥꯔ ꯑ
ꯁꯕꯦꯟ ꯑꯥꯏꯠ ꯍꯥꯏꯁꯦ ꯑꯗꯨꯝ ꯑꯈꯣꯏꯅ ꯑꯩꯅ ꯈ꯭ꯋꯥꯏ ꯅꯨꯡꯉꯥꯏ ꯑꯩꯁꯤ ꯒ꯭ꯔꯥꯃ꯭ꯔꯒꯤ ꯀꯣꯆꯤꯡ ꯑꯃꯈꯛ ꯆꯠꯂꯛꯑꯦꯕ ꯑꯩꯁꯦ ꯍꯤꯟꯗꯤ ꯍꯤꯟꯗꯤꯁꯨ ꯍꯤꯟꯗꯤꯁꯤ ꯏꯕꯣ ꯍꯤꯟꯗꯤꯁꯤ ꯇꯝ ꯍꯧꯔꯛꯄꯗꯒꯤ ꯐꯨꯜꯗꯅꯤ ꯐꯪ ꯂꯥꯛꯏꯁꯦ ꯍꯤꯟꯗꯤꯁꯨ ꯑꯗꯨꯝ ꯀꯣꯆꯤꯡ ꯆꯠꯂꯛꯑꯦꯕ ꯑꯗꯨꯅ ꯍꯤꯟꯗꯤꯁꯦ ꯑꯉꯥꯡ ꯑꯣꯏꯔꯤꯉꯩꯗꯩ ꯑꯗꯨꯝ ꯇꯧꯔꯛꯄꯗꯨꯅ ꯑꯥꯏ ꯄꯤ ꯑꯦꯁ ꯑꯩ ꯅꯥꯏꯟ ꯑꯦꯁꯁꯤ ꯀ꯭ꯂꯥꯁ ꯁꯤꯛꯁꯐꯥꯎ ꯀꯥꯔꯝꯃꯦ ꯅ꯭ꯌꯨ ꯃꯣꯗꯦꯜꯗ ꯀ꯭ꯂꯥꯁ ꯁꯚꯦꯟꯗꯩ ꯀꯥꯔꯛꯄ ꯑꯁꯦꯡꯕꯅꯥꯕ ꯍꯤꯟꯗꯤꯁꯤꯗꯤ ꯑꯗꯨꯝ ꯀ꯭ꯂꯥꯁ ꯇꯣꯞꯄ꯭ꯔ ꯑꯗꯨꯝ ꯑꯣꯏ ꯂꯥꯛꯑꯕꯅꯦ ꯑꯈꯣꯏ ꯍꯤꯟꯗꯤ ꯃꯉꯥ ꯇꯔꯨꯛ ꯑꯈꯣꯏ ꯀꯥꯡꯕꯨꯁꯤ ꯍꯤꯟꯗꯤꯁꯤ ꯂꯥꯏ ꯂꯥꯏꯅꯁꯨ ꯍꯪꯁꯨ ꯍꯪꯉꯦꯕ ꯑꯗꯩ ꯐꯨꯜꯃꯥꯛꯁꯦ ꯑꯗꯨꯝ ꯑꯌꯥꯝꯕꯅꯁꯨ ꯑꯗꯨꯝ ꯐꯪꯉꯦꯕ ꯑꯗꯒꯤ ꯑꯩꯅ ꯍꯥꯏꯒꯦ ꯇꯧꯔꯝꯕꯗꯨ ꯀꯩꯅꯣ ꯀꯩꯅꯣ ꯑꯩꯅ ꯍꯥꯏꯒꯦ ꯇꯧꯔꯝꯗꯨ ꯀꯥꯎꯒ꯭ꯔꯦ
ꯑꯣ ꯅꯣꯏꯅꯅꯦ ꯅꯣꯏꯅꯅꯦ ꯀꯣꯆꯤꯡꯁꯦ ꯄꯩꯃꯩ ꯄꯩꯃꯩ ꯆꯠꯄ ꯑꯩꯈꯣꯏꯅ ꯀꯣꯆꯤꯡ ꯁꯨꯛꯆꯠ ꯆꯠꯇꯅ ꯍꯩꯏꯔꯛꯄ
ꯁꯦ ꯑꯩ ꯉꯥꯏꯍꯥꯛ ꯂꯩꯔ ꯇꯧꯔꯛꯀꯦꯁꯦ
ꯀꯨꯜ